ꯄꯤꯌꯥ
ꯌꯥ ꯑꯉꯥꯡ ꯀꯣ
ꯎꯝ ꯏꯃꯥꯗꯣ ꯂꯥꯏꯔꯣꯏ ꯌꯥꯎꯕꯒꯤ ꯂꯨꯄꯥ ꯆꯥꯅꯤ ꯃꯨꯛ ꯍꯦꯟꯅ ꯇꯥꯏꯌꯦꯌꯦ
ꯈꯪꯕꯔꯥ
ꯍꯣꯏ
ꯅꯨꯡꯉꯥꯏ ꯑꯩꯁꯨꯨꯝ ꯃꯔꯨ ꯌꯥꯎꯗ ꯊꯣꯛꯈꯔ꯭ꯤꯅꯦ
ꯅꯪꯗꯤ ꯂꯩꯊꯣꯛꯑꯣ ꯅꯪꯒꯤ ꯀꯩꯅꯣ ꯀꯩꯅꯣ ꯂꯩꯅꯤꯡꯉꯥꯏ ꯂꯨꯄꯥ ꯑꯝꯇ ꯄꯥꯏꯗꯕꯤꯗ ꯂꯩꯌꯣ ꯍꯥꯏꯕꯅꯤ
ꯑꯈꯣꯏ ꯗꯥ ꯍꯣꯏꯁꯨ ꯂꯩꯇꯅ ꯀꯩꯇꯧꯁꯤꯒꯦ ꯑꯩꯈꯣꯏ ꯉꯥꯏꯔꯤꯅꯣ ꯃꯥꯕꯨ
ꯉꯥꯢꯔꯤ ꯃꯥꯜꯂꯦ
ꯂꯨꯍꯣꯡꯉꯥꯀꯥꯟꯗ ꯑꯗꯨꯒꯨꯝꯕ ꯈꯔꯥ ꯑꯦ ꯑꯗꯨꯗꯤ ꯑꯩ ꯑꯗꯨꯗꯤ ꯑꯗꯨꯝ ꯈꯟꯂꯥꯗꯤ ꯑꯩꯈꯣꯏꯁꯨ ꯑꯗꯨꯝ ꯑꯗꯨꯃꯥꯏꯅ ꯑꯗꯨꯝ ꯈꯜꯂꯥ ꯂꯩꯔꯕꯅꯤꯅ ꯑꯩꯈꯣꯏꯁꯨ ꯑꯗꯨꯝ ꯑꯔꯩꯕ ꯑꯗꯨꯝ ꯌꯣꯟꯅꯤꯡꯉꯛ ꯇꯥꯕꯅꯦ ꯑꯗꯨꯒ ꯇꯧꯅꯤꯡꯉꯛ ꯇꯥꯕꯅꯦꯕ
ꯑꯗꯨꯗꯩꯗꯤ ꯀꯩꯅꯣ ꯀꯩꯅꯣ ꯇꯧꯕ ꯑꯈꯣꯏꯅ ꯇꯧꯖꯥꯖꯥꯅꯣꯅ ꯑꯗꯨꯝ ꯈꯜꯂꯦ ꯉꯥꯁꯤꯐꯧꯗꯥ ꯃꯥꯒꯤ ꯕꯤꯂꯦꯟꯁ ꯃꯥꯅ ꯍꯥꯄꯦ ꯇꯥꯒꯔꯕꯅꯦ
ꯍꯥꯞꯁꯨ ꯍꯥꯞꯄꯤꯗꯦ
ꯎꯝ ꯃꯆꯥꯒꯤ ꯌꯦꯡꯅꯕ ꯂꯨꯄꯥ ꯀꯨꯟꯒꯤ ꯕꯦꯂꯦꯟꯁ ꯐꯥꯎ ꯑꯩꯈꯣꯏꯗ ꯅꯤꯍꯜꯂꯤꯅꯦ ꯎꯝ ꯑꯈꯣꯏꯒꯤ ꯊꯕꯛ ꯑꯃꯥ ꯇꯧꯕꯗꯗꯤ ꯒꯥꯔꯤ ꯊꯥꯎꯍꯥꯜꯂꯨ ꯑꯗꯨ ꯇꯧ ꯑꯗꯥ ꯇꯧ ꯃꯤꯒꯤꯗꯗꯤ ꯃꯣꯏ ꯃꯆꯥꯒꯤ ꯑꯥ ꯑꯩꯈꯣꯏꯅ ꯌꯦꯡꯉꯣ ꯖꯒꯣꯏ ꯁꯥꯕꯒꯤꯗꯥ ꯂꯨꯄꯥ ꯆꯥꯍꯨꯝꯒ ꯄꯤꯗꯅ ꯑꯆꯥꯄꯣꯠ ꯂꯩꯗꯅ ꯇꯧꯔꯤ ꯃꯌꯥꯝꯗꯣ ꯌꯦꯡꯉꯣ ꯃꯣꯏ ꯃꯇꯩ ꯃꯅꯥꯎꯅ ꯑꯈꯣꯏꯕꯥꯅꯤꯒꯤ ꯂꯨꯄꯥ ꯇꯔꯥꯐꯧ ꯃꯥꯅꯤꯡꯕ꯭ꯔꯥ ꯈꯜꯂꯣꯕꯥ ꯗꯣ ꯑꯗꯨ ꯁꯥꯎꯅꯤꯡꯗ꯭ꯔꯕꯥ ꯃꯣꯏ ꯈꯤꯇꯪ ꯐꯥꯗꯣꯛꯄꯗ ꯑꯦ ꯑꯩꯈꯣꯏꯅꯗꯤ ꯑꯗꯨꯝ ꯐꯥꯗꯣꯛꯏꯅꯦ ꯑꯃꯔꯣꯝꯗ ꯑꯉꯥꯡꯈꯩꯗꯤ ꯁꯤ ꯇꯧꯖꯩꯀꯣ ꯈꯣꯠꯂꯤꯀꯣꯅ ꯈꯟꯗꯦ ꯍꯥꯏꯕꯅꯤꯗ ꯃꯥꯏ ꯋꯥꯈꯟꯗꯨꯗ ꯈꯪꯕꯔꯥ ꯄꯩꯁꯥ ꯄꯥꯏꯔꯕꯣꯏꯗꯥ ꯎꯨꯕꯩ ꯇꯥꯏꯞꯇꯥ ꯅꯪ ꯏꯁ ꯅꯥꯉꯣꯟꯗꯒꯥ ꯀꯥꯏꯕꯤꯗꯦ ꯍꯥꯏꯗꯦ ꯂꯧ ꯀꯩꯅꯣ ꯇꯧꯅꯕ ꯄꯩꯁꯥ ꯄꯤꯔꯝꯃꯨ ꯀꯥꯏ ꯀꯔꯤꯅꯣ ꯃꯥꯟꯅꯥ ꯑꯗꯨꯗꯤ ꯅꯨꯄꯥ ꯑꯣꯏꯅ ꯌꯨꯝꯗꯨꯗ ꯍꯤꯡꯉꯤꯗꯣ ꯀꯔꯤ ꯑꯁꯥꯗꯅꯣꯕꯥ ꯑꯗꯨꯗꯤ ꯍꯪꯅꯤꯡꯉꯛꯇꯔꯣ ꯇꯥꯗ꯭ꯔꯦ ꯑꯩ ꯍꯥꯏꯖꯦ
ꯇꯥꯏꯌꯦ
ꯀꯔꯤ ꯍꯥꯏꯗꯣꯏꯅꯣ ꯈꯪꯗꯔꯕꯥ ꯀꯔꯤꯅꯣ ꯈꯪꯗ꯭ꯔꯦ ꯇꯜꯂꯛꯑꯦꯕ ꯈꯜꯂꯨ ꯈꯜꯂꯨꯔꯒ ꯁꯨꯝ ꯈꯪꯗꯦ
ꯑꯩ ꯅꯣꯛꯅꯤꯡꯉꯛꯑꯥ ꯍꯥꯏꯕꯅꯤꯗ ꯑꯩꯗꯤꯅ
ꯐꯝꯒꯦ
ꯏꯀꯥꯏꯕꯗꯣ ꯑꯩꯈꯣꯏ ꯈꯪꯗ꯭ꯔꯦꯕ ꯃꯣꯏ
ꯈꯪꯗꯔ꯭ꯤꯅꯤ ꯀꯩꯅꯣ ꯃꯣꯏ ꯀꯩꯁꯨꯝ ꯇꯧꯔꯛꯑꯔ ꯍꯧꯖꯤꯛ ꯀꯩꯅꯣꯝ ꯇꯧꯔꯁꯨ ꯑꯗꯨꯝ ꯍꯥꯏꯔꯛꯑꯗꯕꯅꯦ ꯌꯦꯉ
ꯂꯩꯇꯦꯌꯣ ꯂꯩꯇꯦꯕ ꯑꯩ ꯁꯨꯃꯥꯏꯅ ꯃꯔꯨꯞ ꯑꯃꯥ ꯌꯥꯎꯁꯜꯂꯤ ꯑꯗꯨ ꯇꯧꯋꯦ ꯑꯗꯥ ꯇꯧꯋꯦꯅ ꯍꯥꯏ ꯑꯩ ꯖꯤꯄꯦꯗꯨꯁꯨ ꯁꯦꯝꯃꯣ ꯅꯪꯁꯤꯗꯣ ꯖꯤꯄꯦꯒꯤ ꯑꯀꯧꯎꯗ ꯑꯗꯨꯡ ꯌꯧꯍꯜꯂꯒ ꯊꯝꯃꯣ ꯅꯪ ꯆꯪꯉ ꯆꯪꯉ ꯍꯥꯞꯄꯒꯗꯧꯦ
ꯑꯗꯨꯒ ꯍꯥꯏꯖꯕꯅ ꯐꯅꯦꯛ ꯇꯦꯠ ꯇꯦꯠ ꯇꯦꯠ ꯇꯦꯠ ꯂꯧꯁꯟꯕ ꯍꯧꯔꯑꯝ ꯊꯣꯛ ꯍꯥꯏꯗꯤ ꯅꯣꯡꯃꯒꯤ ꯊꯥ ꯊꯥꯒꯤ ꯃꯤꯉꯣꯟꯗ ꯃꯔꯨꯞ ꯌꯥꯎꯗꯣꯏ ꯁꯔꯨ ꯈꯪꯉꯕ ꯑꯩ ꯀꯩꯅꯣꯝ ꯍꯥꯏꯒꯦꯕ ꯃꯔꯨꯞꯀꯤꯗꯨꯗꯤ ꯑꯦꯖꯦꯟꯒꯤ ꯑꯃꯨꯛ ꯅꯪꯅ ꯄꯤꯗꯣꯏꯅꯤꯗꯅ ꯎꯝ ꯑꯦꯖꯦꯟꯒꯤꯡꯕ ꯅꯪꯅ ꯄꯤꯔꯣꯏꯅꯤꯗꯅ ꯑꯗꯣ ꯈꯪꯉꯕ ꯑ ꯂꯤꯁꯤꯡ ꯍꯟꯖꯤꯂꯛꯛꯇꯤ ꯐꯅꯤꯁꯦ ꯂꯤꯁꯤꯡ ꯃꯉꯥꯒꯤꯗ ꯊꯣꯛꯎꯒꯦ ꯑꯗꯨ ꯇꯧꯔꯒꯦ ꯍꯥꯏꯔꯒ ꯑꯗꯨꯃꯥꯏꯅ ꯊꯣꯛꯄ ꯑꯗꯩꯗꯤ ꯃꯤꯔꯥ ꯕꯥꯥꯏꯗꯣ ꯃꯣꯏ ꯃꯃꯥ ꯐꯅꯦꯛ ꯁꯥꯕꯅꯦ ꯐꯅꯦꯛ ꯁꯥꯕ ꯃꯄꯥꯟ ꯍꯥꯄꯤ ꯑꯗꯨꯗ ꯐꯖꯕꯅꯦ ꯑꯩꯅ ꯑꯃꯨꯛ ꯑꯩꯈꯣꯏꯅ ꯃꯦꯠꯁ ꯄꯥꯏꯔꯤꯉꯩꯗ ꯑꯩꯅ ꯑꯃꯔꯛ ꯑꯅꯤꯔꯛ ꯂꯩꯍꯧꯕꯅꯦꯕ ꯐꯖꯕ ꯄꯣꯠꯇꯣ ꯊꯥꯏꯑꯌꯦꯕ ꯐꯅ ꯇꯣ ꯑꯗꯨꯝ ꯐꯅꯦꯛ ꯐꯖꯕ ꯂꯩꯔꯗꯤ ꯑꯗꯨꯝ ꯍꯥꯏꯔꯣ ꯂꯧꯒꯦ ꯈꯣꯠꯀꯦꯅ ꯍꯥꯏ ꯌꯥꯏꯑꯕ ꯅꯪ ꯄꯩꯁꯥ ꯊꯣꯛꯑꯒꯅ
ꯍ ꯍꯣꯏ
ꯑꯩꯅ ꯑꯃꯨꯛ ꯃꯦꯠꯁ ꯄꯥꯏꯉꯩꯗ ꯂꯩꯍꯧꯋꯤꯗꯅ ꯈꯔ ꯑꯃ ꯂꯩꯍꯧꯕꯅꯦꯕ ꯑꯩꯖꯣ ꯑꯗꯨꯗꯣ ꯑꯁ ꯀꯣ ꯄꯥꯝꯕꯤ ꯊꯣꯛꯂꯛꯄꯗ ꯄꯤꯊꯣꯛꯄꯗ ꯂꯣꯏꯈꯔꯦꯕ ꯑꯩꯒꯤꯗꯤ ꯑꯅꯝꯕꯅ ꯄꯩꯁꯥ ꯂꯩꯇꯗꯅ ꯂꯨꯍꯣꯡꯕꯗꯤ ꯆꯠꯇ ꯌꯥꯗꯕꯅꯤꯅ ꯑꯗꯨꯃꯥꯏꯅ ꯇꯦ ꯇꯦꯠ ꯂꯩꯌꯨ ꯑꯗꯨꯒ ꯑꯃꯨꯛ ꯐꯅꯦꯛ ꯃꯌꯥꯝ ꯂꯩꯔꯗꯤ ꯑꯗꯨꯝ ꯇꯥꯕꯅꯦꯕ ꯕꯖꯥꯔꯗꯒꯤ ꯈꯪꯉꯕ ꯑꯩ ꯃꯔꯨꯞ ꯁꯨꯡꯌꯧꯎ ꯌꯥꯎꯅꯤꯡꯗꯦꯕ ꯑꯩ ꯕꯥꯖꯔꯗꯩꯩ ꯄꯨꯂꯞ ꯄꯨꯂꯞ ꯂꯩꯥꯏꯔꯒ ꯂ ꯀꯩꯅꯣ ꯑꯣ ꯇꯧꯁꯟꯕꯤꯅꯦꯝ ꯑꯗꯨ ꯃꯥꯡꯕꯅꯦ ꯃꯥꯡꯖꯕꯅꯦꯕ ꯑꯩꯈꯣꯏ ꯉꯍꯥꯛꯀꯤꯗꯤ ꯑꯃ ꯂꯩꯗꯥꯏꯅꯦ ꯊꯦꯊꯦꯠ ꯅꯪꯅꯕ ꯄꯤꯈ꯭ꯔꯒ ꯑꯃ ꯑꯗꯨꯅ ꯐꯩ ꯍꯥꯏꯕꯩꯅꯦꯕ ꯈꯪꯉꯕ ꯑꯗꯨ ꯄꯩꯁꯥ ꯂꯩꯖꯔꯗꯤ ꯑꯩꯈꯣꯏꯅ ꯂꯩꯖꯕꯗꯨꯅ ꯍꯦ ꯐꯩꯌꯦꯕ
ꯄꯥꯝꯃꯤ ꯑꯩꯖꯨ ꯈꯜꯂꯤꯅꯦ
ꯑꯗꯨꯅ ꯐꯩ ꯏꯅꯝꯇꯣꯟ ꯅꯪ ꯅꯣꯡ ꯍꯥꯏꯗꯤ ꯍꯟꯆꯤ ꯍꯟꯗꯛꯀꯤꯗꯤ ꯄꯩꯁꯥ ꯇꯨꯝ ꯇꯨꯡꯖꯜꯂꯒ ꯅꯪꯅ ꯂꯤꯁꯤꯡ ꯃꯉꯥꯒꯤ ꯑꯗꯨꯝ ꯀꯩꯅꯣ ꯇꯧꯔꯒꯦ ꯈꯣꯠꯂꯒꯦ ꯍꯥꯏꯔꯒꯥꯏ ꯑꯩ ꯃꯗꯨ ꯐꯅꯦꯛ ꯋꯥꯟ ꯄ꯭ꯂꯥꯏꯗꯨꯅ ꯏꯐ ꯐꯩꯌꯦꯕ ꯃꯄꯥꯟ ꯑꯀꯨꯞꯄꯤꯗꯣ ꯈꯪꯉꯕꯥ ꯑꯗꯣ ꯍꯧꯖꯤꯛꯇꯤ ꯋꯥꯟ ꯄ꯭ꯂꯥꯏꯗꯣ ꯃꯄꯥꯟ ꯍꯄꯤꯗꯣ ꯄꯥꯛ ꯁꯦꯠꯅꯗ꯭ꯔꯦꯁꯨ ꯁꯨꯇ ꯌꯥꯝ ꯂꯩꯅꯔꯗ꯭ꯔꯣ ꯍꯧꯖꯤꯛꯇꯤ ꯑ ꯎꯝ ꯃꯥꯄꯥꯟ ꯍꯛꯇꯕꯤꯗꯣ ꯑ ꯑꯗꯨꯗꯤ ꯑꯗꯨꯝ ꯍꯌꯦꯡꯋꯥꯏꯕꯧ ꯑꯗꯨꯝ ꯆꯠꯅꯔ ꯂꯩꯒꯗꯧꯕ ꯄꯣꯠꯅꯦꯕ ꯃꯣꯏꯖꯤꯗꯤ ꯑꯗꯩ ꯐꯅꯦꯛ ꯃꯄꯥꯜ ꯍꯛꯄꯤ ꯍꯥ ꯋꯥꯟ ꯄ꯭ꯂꯥꯏ ꯑꯣꯏꯁꯨ ꯊꯥꯇꯛ ꯇꯧꯕ ꯈꯪꯉꯕ
ꯑꯗꯨꯒꯨꯝꯕ ꯐꯖꯕ ꯂꯥꯛꯑꯦ ꯍꯥꯏꯗꯤ ꯂꯩꯁꯜꯍꯧꯕ ꯃꯤꯔꯥꯕꯥꯏ ꯍꯣꯏꯒꯤꯗꯣ ꯉꯝ ꯐꯥꯎꯅꯔꯒ ꯑꯗꯨꯃꯥꯏꯅ ꯀꯗꯣ ꯋꯥꯟ ꯄ꯭ꯂꯥꯏꯒꯤ ꯃꯄꯥꯜ ꯍꯛꯇꯕꯩꯒꯩꯗꯣ ꯈꯪꯉꯕ꯭ꯔꯥ
ꯎꯝ ꯍꯣꯏ ꯍꯣꯏ
ꯑꯗꯨ ꯑꯗꯨꯒꯗꯣ ꯁꯨꯝꯅ ꯄꯨꯂꯞ ꯄꯨꯂꯞ ꯂꯩꯁꯜꯂꯒ ꯊꯝꯕ ꯌꯥꯏ ꯍꯥꯏꯕ
ꯎꯝ
ꯑꯗꯣ ꯑꯩ ꯋꯥꯈꯜꯗ ꯑꯃꯨꯛ ꯑꯩ ꯁꯨꯃꯥꯏꯅ ꯈꯟꯂꯤꯉꯣ ꯃꯣꯟꯄꯥꯛꯐꯤꯗꯛꯁꯦ
ꯎꯝ
ꯈꯪꯉꯕ ꯋꯥꯟꯄ꯭ꯂꯥꯏꯒꯤ ꯌꯥꯝ ꯇꯥꯡꯕꯅꯦꯕ ꯋꯥꯟꯄ꯭ꯂꯥꯏꯒꯤ ꯑꯊꯥꯕꯗꯣ ꯑꯃꯇꯪ ꯍꯥꯞꯄꯦꯗꯅ ꯑꯗꯨꯒ ꯑꯩꯈꯣꯏꯒꯤ ꯁꯦꯀꯦꯟ ꯍꯦꯟꯒꯤ ꯃꯣꯟꯄꯥꯛ ꯐꯤꯗꯛꯁꯦ ꯂꯩꯔꯦꯗꯅ ꯂꯩꯔ ꯁꯨꯗꯣꯛꯑꯒ ꯑꯥꯏꯔꯟ ꯐꯖꯅ ꯇꯧꯔꯒ ꯂꯨꯍꯣꯡ ꯅꯨꯡꯉꯥꯟꯕꯗ ꯄꯨꯕ
ꯍꯣꯏ ꯍꯣꯏ
ꯑꯣꯗꯨꯅ ꯐꯇ꯭ꯔꯥ ꯑꯇꯩꯒꯤ ꯍꯥ
ꯍꯣꯏ ꯍꯣꯏ ꯍꯣꯏ ꯐꯩꯌꯦ
ꯑꯇꯩꯒꯤ ꯃꯣꯟꯄꯥꯛ ꯐꯤꯗꯛꯇꯨꯗꯤ ꯀꯨꯏꯅ ꯆꯠꯇꯦꯕ ꯀꯩꯁꯨ
ꯍꯦꯀꯦꯂꯦꯟꯒꯤꯗꯨꯅ ꯆꯠꯂꯦꯕ ꯑꯩꯗꯤ ꯑꯗꯨ ꯑꯇꯥꯡ ꯇꯥꯡ ꯁꯦꯀꯦꯟ ꯂꯦꯟꯒꯤꯗꯁꯨ ꯐꯖ ꯐꯖꯕ ꯌꯥꯝ ꯂꯩꯌꯦ ꯅꯍꯥꯟ ꯄꯥꯃꯦꯁꯣꯔꯤꯍꯣꯏꯅ ꯂꯩꯒꯤꯕꯀꯣ ꯗꯤꯖꯥꯏꯟ ꯗꯤꯖꯥꯏꯟ ꯌꯥꯎꯕ
ꯐꯖꯅ ꯑꯩ ꯎꯏꯅꯤꯡꯉꯦ ꯁꯤꯁꯦ ꯑꯗꯨꯏꯅꯦ ꯑꯩ ꯃꯣꯏ ꯅꯣꯏꯀꯥ ꯂꯥꯛꯏꯁꯦ ꯑꯩꯈꯣꯏꯆꯦ ꯋꯥꯔꯤ ꯁꯥꯟꯅꯔ ꯁꯥꯟꯅꯔ ꯑꯩ ꯎꯏꯅꯤꯡꯉꯛꯑꯕꯅꯤ ꯎꯇꯤ ꯆꯥꯁꯟꯕꯒꯤ
ꯑꯩꯅ ꯁꯨꯝ ꯉꯥꯡꯉꯒ ꯅꯪꯅ ꯁꯨꯝ ꯇꯥꯔꯒ
ꯍꯣꯏ ꯑꯗꯨꯅꯦ ꯅꯪ ꯉꯥꯡꯉꯒ ꯁꯨꯝ ꯑꯩ ꯇꯥꯔꯒ ꯎꯇꯤꯒ ꯆꯥꯥꯁꯟꯒꯤꯕꯒꯤ ꯑꯩ ꯇꯨꯝꯅꯤꯡꯉꯦꯕ ꯑꯗꯨꯏꯅꯦ ꯑꯩ ꯑꯉꯥꯡ ꯀꯥꯗ ꯂꯥꯛꯏꯅꯤ
ꯑꯗꯨꯃꯥꯏꯅ ꯇꯧꯔꯒ ꯃꯣꯝꯄꯥꯛꯐꯤꯗꯛꯀ ꯐꯅꯦꯛꯀꯗꯣ ꯑꯗꯨꯃꯥꯏꯅ ꯂꯥꯡ ꯌꯥꯏ
ꯁꯤꯗ ꯑꯩ ꯅꯪꯒ ꯑꯃꯨꯛ ꯊꯝꯅꯛꯑꯒꯅꯤ ꯑꯗꯩ ꯇꯨꯝꯕꯅꯦꯅ ꯆꯪꯉꯅꯤ ꯑꯗꯨꯒ ꯑꯃꯨꯛ ꯊꯧꯑꯣꯏ ꯇꯨꯝꯕ ꯀꯥꯟꯗꯗꯤ ꯇꯨꯝꯕ ꯑꯃꯨꯛ ꯌꯥꯔꯛꯑꯔꯣꯏ
ꯅꯪ ꯁꯤꯒ ꯃꯉꯥ ꯇꯔꯥꯃꯉꯥ ꯁꯨꯗꯣꯏꯔ ꯂꯣꯏꯔꯦ ꯁꯤꯒ ꯇꯔꯥꯉꯥꯎ ꯁꯨꯨꯗꯣꯏꯔꯥ
ꯍꯣꯏ ꯁꯨꯗꯣꯏ ꯑꯣꯏꯔꯝꯅꯤ
ꯑ ꯍꯣꯔꯦꯟ ꯅꯨꯡꯊꯤꯟ ꯑꯃ ꯃꯉꯥ ꯑꯃ ꯁꯥꯔꯁꯨ ꯌꯥꯏ
ꯇꯧꯔꯛꯀꯦꯅꯦ ꯍꯥꯏꯕꯗꯣ ꯥ
ꯁꯨꯃꯅꯥꯏꯅ ꯑꯩꯅ ꯁꯥꯗꯣꯛꯑꯅꯤ
ꯁꯥꯗꯣꯛꯑꯣ ꯁꯥꯗꯣꯛꯑꯣ
ꯑꯗꯨꯒ ꯂꯣꯏꯊꯣꯛꯑꯒ ꯅꯥꯎꯕꯤꯁꯨ ꯇꯧꯔꯛꯑꯝꯅꯦ ꯏꯕꯦꯇꯣꯟꯗꯒꯤ ꯋꯥꯔꯤ ꯁꯥꯠꯁꯤ ꯀꯥꯏꯅ ꯉꯔꯥꯡꯗꯣ ꯑꯩ ꯋꯥꯔ ꯀꯥꯟꯗꯨꯗ
ꯑꯣ ꯏꯕꯦꯗꯣꯟ ꯏꯕꯦꯗꯣꯟꯗꯣ ꯑꯩ ꯅꯝꯕꯔꯒ ꯂꯧꯍꯧꯕꯅꯤ ꯀꯔꯤ
ꯑꯥ ꯐꯣꯟ ꯋꯥꯔꯤ ꯁꯥꯟꯅꯕꯩꯅꯦ ꯐꯖꯅ ꯁꯦꯡꯅ ꯑꯗꯨꯝ ꯍꯥꯏꯌꯣ ꯆꯤꯔꯣꯟ ꯇꯧꯗꯧ ꯁꯔꯨꯛ
ꯎꯝ ꯎꯝ ꯎ ꯅꯠꯇꯦꯗ ꯑꯉꯥꯡꯗꯅꯤꯗ ꯇꯞꯅ ꯍꯥꯏꯔꯤꯅꯦ ꯀꯂꯔ ꯄꯦꯄꯔ ꯗꯣ ꯂꯩꯔꯒ ꯊꯥꯔꯖꯦ
ꯏꯁꯥꯁꯦ ꯇꯨꯝꯅꯤꯡꯉꯦ ꯑꯗꯨꯗꯨꯏꯅꯦ ꯁꯤꯁꯦ ꯀꯥꯔꯟ ꯇꯧꯔꯤꯁꯦ ꯅꯨꯡꯁꯤꯠꯀ ꯂꯤ ꯂꯤꯔꯤ ꯁꯤꯠꯂ ꯅꯣꯏ ꯍꯩꯅꯧ ꯃꯌꯥꯝꯗꯣꯔꯤꯁꯦ ꯂꯣꯏ ꯃꯨꯟꯈ꯭ꯔꯕꯣ
ꯁꯤꯁꯦ
ꯍꯥꯥ
ꯅꯣꯏ ꯍꯩꯅꯧ ꯃꯌꯥꯝꯗꯣ ꯂꯣꯏ ꯂꯣꯏꯈ꯭ꯔꯕ ꯍꯥꯏꯕꯗꯤ ꯃꯄꯥꯟꯒꯤ
ꯂꯣꯏꯈ꯭ꯔꯦ ꯏꯕꯦꯝꯃ ꯂꯣꯏꯈ꯭ꯔꯦ ꯌꯦꯦꯝ ꯌꯨꯗ ꯄꯥꯟꯕ ꯄꯣꯠꯄꯨ ꯀꯩꯅꯣ
ꯄ꯭ꯔꯤꯌꯥ ꯖꯣꯁꯇꯤꯌꯥ ꯍꯥꯏꯕꯥꯅꯤꯒꯤ ꯄꯦꯟꯇꯤ ꯑꯃꯒ ꯕ꯭ꯔꯥ ꯑꯃꯒ ꯂꯩꯔꯣ
ꯏꯊꯅ ꯑꯥ ꯃꯤꯅ ꯇ꯭ꯔꯥꯟꯁꯂꯦꯠ ꯇꯧꯗꯣꯏꯅꯦ
ꯍꯣꯏ ꯍꯣꯏ ꯀꯥꯎꯦ ꯁꯣꯔꯤ ꯁꯣꯔꯤ
ꯎꯝ
ꯃꯩꯇꯩ ꯃꯌꯦꯛꯇ ꯏꯔꯛꯎ ꯃꯤꯅꯤꯠ ꯀꯌꯥ ꯁꯨꯔꯒꯦ ꯁꯤꯨꯁꯦ
ꯄ ꯁ ꯔ ꯃꯅꯦ
ꯎꯝ
ꯑꯩ ꯑꯩ ꯅꯥꯀꯟꯒꯤ ꯀꯥꯥꯁꯦ ꯌꯥꯝ ꯅꯨꯡꯉꯥꯏꯌꯦ ꯑꯉꯥꯡ ꯑꯅꯤꯒꯤ ꯀꯥꯥꯁꯦ
ꯎꯝ ꯃꯄꯨꯅ ꯂꯩ ꯏꯕ
ꯍꯩꯅꯧꯒ ꯍꯩꯅꯧꯒ ꯄꯥꯟꯕꯒ ꯌꯥꯝ ꯎꯏ ꯑꯩꯗꯤ ꯑꯩ ꯀꯥꯔꯅꯤ ꯑꯗꯨ ꯁꯤ ꯃꯣꯏ ꯀꯥ ꯅꯠꯇꯦ ꯑꯩ ꯀꯥ ꯑꯣꯏꯔꯕꯅꯦꯕ ꯍꯧꯗꯣꯡ ꯑꯃꯁꯨꯡ ꯆꯣꯡꯗ ꯑꯩꯁꯦ ꯊꯥꯏꯣ ꯁꯒ ꯑꯣ ꯑꯗꯨꯒꯤꯔ ꯑꯣ ꯅꯪꯅ ꯉꯥꯔꯤꯒꯤ ꯊꯥꯗꯣꯛꯄ
ꯍꯒꯨꯝꯝ ꯑꯣꯏꯣꯏꯔ
ꯎꯝ ꯍꯧꯗꯣꯡ ꯀꯨꯝꯃꯛꯏ ꯀꯨꯝꯃꯛꯏꯅꯦ ꯋꯥꯗꯒꯤ ꯔ ꯏ ꯁꯥ ꯎꯝ ꯎꯝ ꯎꯝ ꯊꯧꯗꯣꯡ ꯃꯆꯥ ꯀꯣꯛꯆꯟꯖꯔꯝꯖꯅꯤ ꯐꯧꯕꯨꯡꯗ ꯎꯝ ꯑꯃꯗꯤ ꯕꯖꯥꯔꯗ ꯀꯣꯏꯔꯨꯅꯤ ꯀꯦꯜꯂꯤ ꯑꯃꯅ ꯍꯧꯖꯤꯛ ꯑꯃ ꯆꯠꯈꯤꯕꯒ ꯇꯨꯝꯗꯒꯤ ꯉꯥꯏꯔꯤ ꯈꯦꯠꯅꯕꯁꯦ ꯀꯥꯏꯝ ꯆꯥꯂꯅ ꯑꯣꯏꯗꯔꯣꯁꯤꯖ ꯉꯁꯤꯗꯤ
ꯂꯥꯛꯑꯣ ꯆꯂꯔ ꯂꯥꯛꯣꯏꯅ ꯈꯔ
ꯐꯔꯦ ꯐꯔꯦ
ꯅꯪ ꯈꯪꯕꯔꯥ ꯑꯩ ꯀꯣꯂꯦꯁ ꯒꯤ ꯆꯦ ꯌꯦꯡꯗꯦ
ꯍꯣꯏ ꯍꯣꯏ ꯌꯦꯡꯉꯣ ꯃꯤꯅꯤꯠ ꯀꯌꯥ ꯁꯨꯔꯒꯦ
ꯆꯠꯇꯧꯔꯦ
ꯍꯣꯏ ꯇꯠꯆꯔꯦ ꯑꯗꯨꯅ ꯁꯪꯒꯣꯝ ꯍꯣꯏ ꯍꯣꯏ ꯊ ꯁꯪꯒꯣꯝ ꯃꯊꯥꯗ ꯇꯧꯕꯤꯕꯅꯦ
ꯊꯝꯃꯦ ꯊꯝꯃꯦ